ꯍꯜꯂꯣ꯫ ꯍꯜꯂꯣ ꯍꯜꯂꯣ
ꯇ꯭ꯕꯔꯣ꯫ ꯇꯥꯏꯌꯦ ꯇꯥꯏꯌꯦ꯫
ꯑꯣꯥ ꯆꯥꯛ ꯆꯥꯔꯕꯣ
ꯆꯥ ꯆꯥꯗ꯭ꯔ
ꯑꯣ ꯊꯦꯡꯉꯅ ꯅꯣꯏꯗꯤ꯫
ꯊꯦꯡꯒ ꯉꯜꯂꯤ ꯀꯩꯅꯣ
ꯑꯣ ꯑꯩꯗꯤ ꯆꯥꯔꯦꯗꯣ꯫
ꯀꯩ ꯌꯦꯟꯖꯥꯡ ꯆꯥꯔꯕ꯫
ꯆꯥꯕ ꯍꯥꯏꯁꯦ ꯏꯁꯤꯡꯊꯥ ꯑꯗꯨꯝ ꯈꯤꯇꯪ ꯆꯥꯔ ꯇꯣꯏꯗ ꯉꯁꯥꯏ ꯅꯨꯡꯊꯤꯟ ꯆꯥꯖꯅꯤꯡꯉꯤꯩ ꯆꯥꯗ꯭ꯔꯦ
ꯑꯗꯨꯅꯦ ꯅꯨꯡꯗꯥꯡꯒꯤꯗꯤ ꯅꯠꯇꯦꯗꯅ
ꯍꯣꯏ ꯑꯗꯨ ꯑꯗꯨ ꯍꯣꯔꯦꯟ ꯕꯣꯜ ꯕꯣꯜ ꯌꯦꯡꯉꯔꯣꯏꯗ꯭ꯔꯣ
ꯍꯣꯜ ꯌꯦꯡ ꯗꯦꯕ ꯏꯗ
ꯍꯍꯣꯏ ꯄꯨꯡ ꯃꯥꯄꯟ ꯃꯈꯥꯏꯗꯅ ꯌꯥꯝ ꯉꯜꯂꯤ ꯀꯩꯅꯣ
ꯉꯜꯂꯁꯨ ꯌꯦꯡꯗꯦꯗ
ꯑꯣ
ꯕꯤꯠ ꯌꯥꯎꯗꯦꯕ ꯏꯇꯣꯝ ꯌꯦꯡꯕꯗꯣ꯫ ꯎ꯫
ꯍꯧꯖꯤꯛꯅ ꯀꯩꯗꯧꯔꯤꯕ
ꯁꯤꯗꯔꯣ ꯑꯦ ꯇ ꯇ ꯍꯥꯏꯩꯗꯣꯔꯛꯀꯅꯤ ꯂꯥꯡꯑꯗ ꯃꯈꯣꯟ ꯌꯥꯝ ꯍꯧꯅ ꯇꯥꯕ꯭ꯔꯥ ꯑꯩꯒꯤ ꯁꯥꯏꯠꯀꯤ ꯃꯈꯣꯟꯁꯦ
ꯑꯗꯨꯝ ꯈꯖꯤꯛ ꯈꯖꯤꯛꯇꯗꯤ ꯇꯥ ꯌꯥꯝ ꯍꯧꯅꯗꯤ ꯇꯥꯗꯦꯕ
ꯑ꯫
ꯑꯉꯥꯡ ꯑꯉꯥꯡꯒ ꯌꯥꯝ ꯂꯥꯡꯕ ꯃꯥꯜꯂꯦ ꯑꯗꯣ ꯇꯥꯜ ꯇꯥꯏ
ꯁꯤꯗ ꯑꯉꯥꯡ ꯀꯟꯅ ꯂꯥꯡꯉꯦ ꯑꯗꯨꯏꯅꯦ꯫
ꯑꯩ ꯆꯥꯔꯣꯏꯌꯦꯦ ꯍꯩꯖꯤꯜꯂꯛꯀꯅꯣ
ꯀꯅꯥ ꯑꯉꯥꯡꯅꯣ
ꯁꯤ ꯍꯔꯥ꯫ ꯏꯌꯥꯝꯕꯩ ꯃꯆꯥꯅꯤ
ꯎꯝ ꯅ ꯃꯅꯤꯃꯤ ꯀꯌꯥ ꯂꯩꯒꯦ
ꯃꯤꯔ ꯑꯦꯝ ꯂꯩꯩꯇꯩ ꯃꯔꯤ
ꯃꯔꯤ ꯌꯥꯝꯒꯦꯗ ꯃꯔꯤ ꯍꯥꯏꯖꯦ
ꯀꯌꯥ ꯃ
ꯌꯥꯝꯃꯤ ꯃꯔꯤ ꯍꯥꯏꯗꯤꯦ ꯆꯞ ꯆꯥꯔꯦ ꯃꯔꯤ ꯃꯉꯥ ꯂꯩꯔꯗꯤ ꯌꯥꯏ ꯌꯨꯝ ꯑꯃꯗ꯫
ꯂꯩꯇꯦ ꯇꯔꯥꯃꯨꯛ ꯂꯩ ꯀꯨꯟꯃꯨꯛ ꯂꯩꯌꯦ
ꯀꯩ ꯍꯥꯏ ꯀꯨꯟꯃꯨꯛ ꯂꯩꯦ
ꯎ ꯍꯥꯏꯕ ꯌꯥꯗꯦꯕ
ꯎꯝ ꯐꯔꯦ ꯐꯔꯦ ꯉꯁꯤ ꯀꯥꯏ ꯀꯥꯏ ꯇꯧꯔꯒꯦ
ꯍꯥꯥ
ꯀꯥꯏ ꯀꯥꯏ ꯇꯧꯔꯣꯒꯦ
ꯉꯁꯤꯔꯣ
ꯑꯥ ꯉꯁꯤ
ꯑ ꯁꯤꯗ ꯑꯉꯥꯡ ꯑꯃ ꯀꯥꯍꯟ ꯇꯥꯗꯅ ꯂꯩꯔꯦꯅ ꯑꯩꯉꯣꯟꯗ
ꯑꯉꯥꯡꯕꯨ ꯊꯥ ꯅꯠꯇ꯭ꯔꯣ ꯌꯥꯝ ꯄꯤꯛꯕ꯭ꯔ ꯅꯠꯇ꯭ꯔꯒ ꯈꯔ ꯆꯥꯎꯔꯕ
ꯑꯉꯥꯡ ꯃꯆꯥꯅꯤ ꯍꯩꯖꯤꯜꯂꯦ ꯑꯩ ꯍꯣꯏꯂ ꯁꯈꯂ ꯎꯝ ꯑꯩꯕꯨꯗꯤ ꯑꯗꯨꯝ ꯉꯁꯤꯒꯤꯁꯤ ꯌꯥꯔꯔꯣꯏ ꯁꯤ ꯊꯝꯃꯣ ꯁꯤ ꯊꯝꯃꯣ ꯁꯤ ꯍꯟꯆꯥꯥ
ꯍꯜꯂꯣ ꯍꯜꯂꯣ
ꯇꯥꯏꯌꯦ ꯇꯥꯏ ꯇꯥꯏꯌꯦ
ꯑꯣ ꯇꯨꯃꯤꯟ ꯂꯩꯒꯅꯦ ꯁꯤꯗꯤ ꯋꯥꯡ ꯉꯥꯡꯗꯣꯏ
ꯑꯁꯤꯁꯦ ꯉꯥꯡꯒꯗꯕꯅꯦ ꯑꯉꯥꯡ ꯂꯩꯕꯒꯤꯅꯤ ꯍꯧꯖꯤꯛ ꯂꯥꯡꯕꯒꯤꯅꯤ ꯑꯩꯁꯦ ꯏꯁꯥꯁꯦ ꯈꯔ ꯀꯩꯅꯣꯝ ꯇꯧꯕ ꯍꯥꯏꯇꯥꯔꯦ
ꯑꯣꯟꯅꯥꯔꯔꯕꯥꯎ
ꯍꯣꯏꯅꯦ ꯉꯁꯤꯗꯤ ꯌꯥꯗ꯭ꯔꯦꯅꯦ
ꯑꯣꯀꯦ ꯅꯣꯡ ꯀꯩꯀꯥ ꯆꯨꯕ ꯂꯩꯔꯝꯝꯕꯁꯦ
ꯑꯩ ꯉꯟꯇꯥꯅ ꯏꯔꯨꯖꯕꯒꯤꯅꯦ ꯈꯪꯗꯦ
ꯑꯣ
ꯁꯦꯁꯦ ꯁꯦꯁꯦ ꯊꯣꯟ ꯅꯪ ꯉꯁꯥꯏ ꯆꯠꯂꯨꯁꯨꯣ ꯆꯂꯥꯡꯕ꯭ꯔ ꯍꯜꯂꯣ
ꯍꯂꯣ ꯍꯂꯣꯏꯗ ꯍꯥꯏꯥꯏ ꯇꯥꯏ
ꯑꯩ ꯁꯠꯁꯦ ꯌꯥꯝ ꯅꯣꯏꯖꯤ ꯑꯣꯏꯕ꯭ꯔꯥ
ꯀꯦꯅ ꯐꯖꯅ ꯇꯥꯗ꯭ꯔꯦ ꯑꯩꯗꯣ ꯅꯪꯗ ꯁꯧꯕꯩꯗꯞ ꯇꯧꯋꯦ ꯫
ꯀꯝ
ꯅꯥꯏ ꯑꯉꯥꯡꯗ ꯑꯩꯅ ꯉꯥꯡꯍꯜꯂꯣ ꯌꯥꯝ ꯍꯧꯋꯦ ꯃꯥꯥꯏ ꯉꯥꯡꯕꯗꯣ
ꯀꯅꯥꯅꯥ
ꯅꯉꯥꯡꯗꯨꯕꯨꯣ
ꯇ꯫ ꯍꯜꯂꯣ
ꯍꯂꯣ ꯍꯂꯣ ꯇꯥꯏ ꯇꯥꯏ
ꯐꯣꯟꯗꯅꯤꯗ꯫ ꯑꯩꯅ ꯉꯥꯡꯕꯅ ꯇꯥꯗ꯭ꯔꯕꯀꯣ
ꯩꯅ ꯌꯥ ꯌꯥ
ꯅꯪ ꯉꯥꯡꯕꯗꯨꯁꯨ ꯆꯞꯄꯒ ꯇꯥꯏꯑꯕ ꯑꯩꯉꯣꯟꯗ
ꯕꯖꯅ
ꯅꯦꯠꯋꯥꯛ ꯌꯥꯝ ꯅꯨꯡꯉꯥꯏꯇꯕ ꯍꯇꯥꯏꯞ ꯇꯧꯋꯦ
ꯍꯜꯂꯣ ꯍꯜꯂꯣ ꯇꯥꯔꯕꯣ
ꯇꯥꯔꯦ ꯇꯥꯔꯦ
ꯑꯣ
ꯀꯩ ꯃꯊꯦꯜ ꯆꯥꯈ꯭ꯔꯦꯕ
ꯍꯥꯥ
ꯀꯩ ꯃꯊꯦꯜ ꯆꯥꯈ꯭ꯔꯦ ꯍꯥꯏꯅꯣ
ꯃꯊꯦ ꯃꯃꯤꯡ ꯈꯪꯗꯦ ꯍꯋꯥꯏ ꯑꯃ ꯀꯌꯥꯅꯣ ꯍꯋꯥꯏ ꯑꯁꯥꯡꯕ ꯍꯥꯏꯗꯔ ꯈꯪꯗꯦ
ꯑ꯫
ꯅꯪ ꯀꯩꯅꯣꯗꯤ ꯀꯩ ꯅꯪ ꯀꯩꯀꯥ ꯀꯣꯂꯦꯖ ꯀꯩꯀꯥꯗꯤ ꯆꯠꯄꯗꯤ ꯑꯗꯨꯝ ꯇꯣꯛꯑꯦ ꯑꯗꯨꯗꯤ꯫
ꯆꯠꯇꯦ ꯂꯣꯏꯣꯏꯔ ꯀꯩꯅꯣ ꯑ ꯕ‌ꯦꯛꯀꯤꯗ ꯊꯕꯤ ꯂꯣꯏꯔꯦ
ꯎꯝ ꯑꯃꯇꯪ ꯅꯠꯇ ꯊꯥꯗꯣꯏꯁꯦ ꯁꯞꯖꯦꯛ ꯑꯃꯇꯪ
ꯑꯥ
ꯅꯨꯃꯤꯠ ꯑꯃ ꯇꯥꯡꯗꯣꯏꯔꯣ
ꯍꯥ
ꯅꯨꯃꯤꯠ ꯑꯃꯇꯪ ꯊꯥꯔꯒ ꯑꯗꯨꯝ ꯅꯪ ꯔꯤꯕꯤꯗꯣ ꯐꯪꯉꯅꯤ
ꯅꯨꯃꯤꯠ ꯀꯩꯌꯦꯕ
ꯅꯨꯃꯤꯠ ꯑꯃꯇꯪ ꯍꯥꯏꯗꯤ ꯅꯪ ꯁꯞꯖꯦꯛ ꯑꯃꯗꯣ ꯊꯥꯔꯒ ꯅꯪ ꯑꯗꯨꯝ ꯅꯪ ꯀꯩꯅꯣ ꯐꯪꯉꯗ꯭ꯔꯥ ꯍꯥꯏꯕ ꯗꯤꯒ꯭ꯔꯤ ꯐꯪꯉꯗ꯭ꯔꯥ ꯍꯥꯏꯕ
ꯁꯕꯖꯦꯛ ꯑꯃꯒꯤ ꯃꯔꯤꯔꯛ ꯀꯨꯝꯕ
ꯀꯔꯤ ꯃꯔꯤꯔꯛ
ꯑꯥ ꯑꯃꯥꯏ ꯑꯣꯏꯕꯅꯦ
ꯌꯥꯝꯃꯦ ꯑꯗꯨꯗꯤ
ꯅꯨꯃꯤꯠ ꯃꯔꯤꯅꯤ ꯑꯣꯏꯕꯅꯤ
ꯑꯗꯨꯗꯤ ꯑꯩꯗꯨꯗꯤ ꯂꯥꯏꯔꯤꯛꯇꯣ ꯃꯀꯣꯛꯗꯩ ꯄꯨꯂꯞ ꯄꯥꯕ ꯋꯥꯅꯤꯅꯦ
ꯋꯥꯠꯂꯤꯗ ꯄꯥꯔꯣꯏꯅ ꯀꯩ ꯂꯥꯏꯔꯤꯛ ꯄꯥꯗꯣꯏꯅꯣ
ꯑꯗꯨꯝ ꯀꯩꯀꯥꯟ ꯍꯧꯖꯤꯛꯀꯥꯟ ꯑꯗꯨꯝ ꯀꯣꯂꯦꯖꯁꯤ ꯁꯤꯟꯕ ꯈꯣꯠꯄ ꯑꯗꯨꯝ ꯌꯥꯕ ꯅꯠꯇ꯭ꯔꯣ
ꯌꯥꯗꯦꯗ ꯀꯗꯥꯏꯗꯒꯤ
ꯑꯗꯨꯝ ꯁꯦꯟꯇꯔ ꯀꯌꯥ ꯏꯁꯇ꯭ꯔꯤꯛ ꯑꯣꯏꯕꯔꯣ ꯅꯠꯇ꯭ꯔꯥ ꯀꯃꯥꯏꯟ ꯇꯧꯒꯦ
ꯀꯩꯕ
ꯁꯦꯟꯇꯔ ꯍꯥꯏꯗꯤ ꯅꯣꯏ ꯇꯥꯕ ꯑꯗꯨꯝ ꯀꯣꯂꯦꯖ ꯃꯁꯥꯗ ꯇꯥꯖꯕ꯭ꯔꯣ ꯅꯠꯇ꯭ꯔ ꯑꯇꯣꯞꯄꯗ ꯇꯥꯕ꯭ꯔꯣ
ꯑꯇꯣꯞꯄꯗ ꯇꯥꯏꯌꯦ ꯌꯥꯝ ꯂꯨꯏꯌꯦ
ꯑꯗꯨꯗꯤ ꯑꯗꯨꯝ ꯑꯣꯖꯥ ꯑꯇꯣꯞꯄ ꯑꯇꯣꯞꯄ ꯇꯥꯅꯤ ꯃꯣꯏ ꯀꯣꯂꯦꯖ ꯑꯇꯣꯞꯄ ꯑꯣꯖꯥꯗꯨ ꯑꯗꯨꯝ ꯇꯥꯗꯣꯏꯔꯣ
ꯑꯥ ꯑꯇꯣꯞꯄ
ꯑꯣ ꯑꯣꯖꯥ ꯀꯌꯥꯃꯨꯛꯇꯤ ꯇꯥꯏ ꯀꯩꯅꯣꯗ ꯍꯥꯏꯗꯤ ꯔꯨꯝ ꯑꯃꯒꯨꯝꯕꯗ
ꯑꯉꯥꯡꯖꯤꯅ ꯌꯥꯗ꯭ꯔꯦꯅꯦ
ꯅꯪꯒꯤ ꯌꯥꯝ ꯂꯥꯡꯉꯦ ꯉꯥꯁꯤꯗꯤ
ꯑꯗꯨꯅꯦ ꯍꯥꯏꯖꯦ ꯑꯩꯖꯦ ꯌꯥꯝ ꯂꯥꯡꯉꯦ ꯔꯤꯖꯦꯛ ꯆꯠꯂꯅꯤ ꯇꯣꯖꯦ ꯐꯣꯟ ꯌꯦꯡꯉꯨꯖꯦ ꯐꯣꯟ ꯊꯥꯒꯦꯁꯦ ꯑꯌꯥ
ꯌꯥꯗꯣꯏ ꯃꯥꯟꯗ꯭ꯔꯦꯅꯦ ꯑꯉꯥꯟꯗꯣꯏ ꯁꯥꯟꯅꯔ ꯐꯥ
ꯌꯥꯔꯔꯣꯏ ꯌꯥꯗ꯭ꯔꯦ ꯑꯩ ꯀꯩꯅꯣ ꯑꯣꯏ ꯔꯤꯖꯦꯛ ꯆꯠꯂꯅꯤ
ꯁꯤ ꯑꯗꯨꯝ ꯂꯣꯏꯖꯔꯁꯅꯨ ꯑꯗꯣ ꯀꯩꯅꯣ ꯇꯧꯔꯒꯦ ꯍꯣꯔꯦꯟ ꯑꯉꯥꯡ ꯂꯩꯇ꯭ꯔꯀꯥꯟꯗ ꯇꯧꯔꯛ
ꯍꯥ
ꯁꯤ ꯑꯗꯨꯝ ꯂꯣꯏꯖꯒ꯭ꯔꯖꯥꯅꯨ ꯍꯥꯏꯗꯤ ꯍꯧꯖꯤꯛ ꯀꯛꯊꯠꯂꯖꯨ ꯗꯨꯝ ꯀꯩꯁꯨ ꯀꯥꯏꯗꯕ ꯅꯠꯇ꯭ꯔꯣꯅ‌ꯦ
ꯌꯥꯗꯦ
ꯌꯥꯗꯦ ꯑꯗꯨꯝ ꯃꯁꯥ ꯃꯇꯣꯝ ꯃꯨꯠꯄ ꯉꯥꯏꯗꯣꯏꯕ
ꯑꯥ ꯑꯗꯨꯝ ꯊꯝꯃꯣꯗ ꯀ ꯑ ꯀꯩꯅꯣ ꯌꯦꯡꯉꯁꯤ ꯆꯠꯄ꯭ꯔꯥ ꯆꯠꯇꯕ꯭ꯔꯥꯗꯣ꯫
ꯍꯣꯏ ꯍꯣꯏ ꯅꯪꯗꯤ ꯀꯩꯅꯣ ꯇꯧ ꯂꯣꯏꯒꯔꯕ ꯍꯥꯏ ꯅꯪꯒꯤ ꯃꯤ ꯇꯧꯅꯤꯡꯉꯥꯏ ꯂꯩꯔꯤꯕꯣ ꯍꯥꯏꯖꯦ
ꯍꯥ
ꯃꯤ ꯍꯥꯏꯗꯤ ꯇꯧꯅꯤꯡꯉꯥꯏ ꯂꯩꯔꯤꯕꯕ
ꯂꯩꯔꯤ ꯑꯗꯨ ꯍꯪꯕ ꯌꯥꯗꯝꯅꯤꯀꯣ
ꯀꯩꯁꯨꯗꯤ ꯇꯧꯔꯝꯃꯣꯏꯗ ꯍꯥꯏꯗꯤ ꯃꯣꯏꯟ ꯁꯤ ꯇꯧꯏꯖꯦ ꯑꯃꯔꯣꯝꯗ ꯍꯥꯏꯗꯤ ꯁꯤ ꯃꯔꯝꯅ ꯉꯥꯡꯕꯕꯨꯗꯤ ꯌꯥꯔꯝꯃꯅꯤ ꯑꯗꯨꯗꯤ
ꯍꯣꯏ
ꯑꯗꯣ ꯃꯤ ꯑꯅꯝꯕꯅꯗꯤ ꯈꯪꯅꯗꯕꯅꯦꯕ ꯍꯥꯏꯗꯤ ꯁꯨꯝ ꯁꯨꯝ ꯄꯪꯇꯧ ꯇꯧꯋꯦ ꯃꯤꯅ ꯇꯧꯋꯦ ꯈꯣꯠꯂꯦ ꯍꯥꯏꯅ ꯑꯗꯨꯝ ꯑꯗꯨ ꯐꯪꯉꯤ ꯈꯣꯠꯂꯤꯅ ꯑꯗꯨ ꯇꯧꯅꯕꯩ ꯋꯥꯅꯤ ꯑꯗꯣ ꯑꯃꯔꯣꯝꯗ ꯍꯥꯏꯇꯥꯥꯔꯗꯤ ꯍꯧꯖꯤꯛꯀꯥꯟ ꯑꯦ ꯑꯥꯏ ꯃꯌꯥꯝ ꯀꯩꯅꯣ ꯇꯧꯕꯗꯣ ꯑꯗꯨꯒꯤ ꯃꯣꯏꯖꯨ ꯖꯦꯅꯦꯔꯦꯠ ꯇꯧꯅꯤꯉꯥꯏ ꯏꯟꯗꯤꯌꯥ ꯒꯣꯔꯃꯦꯟꯅ ꯃꯤꯉꯣꯟꯗ ꯍꯥꯏꯗꯤ ꯚꯥꯏꯅꯤ ꯑꯩꯉꯣꯟꯗ ꯄꯤꯔꯒ ꯃꯤ ꯏꯁꯀꯣꯂꯔꯁꯤꯞ ꯀꯩꯅꯣ ꯇꯧꯕ ꯂꯩꯗꯅ
ꯍꯣꯏ
ꯑꯗꯨꯒꯨꯝꯕ ꯑꯗꯒꯤ ꯃꯅꯤꯄꯨꯔꯗꯁꯨ ꯃꯤ꯫ ꯂꯥꯏꯔꯤꯛ ꯇꯝꯕ ꯃꯌꯥꯝ ꯂꯩꯅ ꯑꯗꯨꯒ ꯃꯗꯨꯅ ꯃꯣꯏꯣꯝꯗ ꯇꯧꯍꯜꯂꯒ ꯀꯩꯅꯣ ꯇꯧꯅꯤꯡꯉꯥꯏꯒꯤ꯫ ꯂꯦꯡꯒ꯭ꯋꯦꯖꯀꯤ ꯀꯩꯅꯣ ꯇꯧꯅꯕ꯫
ꯑꯣ ꯃꯅꯦꯔꯀ ꯀꯌꯥꯅꯤ ꯍꯥꯏꯕꯌꯥꯗ꯭ꯔꯦ ꯀꯃꯥꯏꯅ ꯊꯝꯃꯛ ꯏꯅꯤ
ꯍꯣꯏꯁ ꯄꯥꯏ ꯄꯥꯏꯛ ꯀꯥꯄꯂꯦ
ꯍꯅꯤꯅ ꯆ
ꯀꯩ ꯀꯩꯅ‌ꫭꯗ
ꯀꯥ ꯀꯥꯡ ꯀꯣꯏ ꯆꯠꯂꯣꯏꯗꯔꯣ ꯀꯥꯏ ꯍꯜꯂꯣ
ꯇꯥꯏ ꯇꯥꯏ
ꯀꯥꯗꯤ ꯀꯣꯏ ꯆꯠꯂꯣꯏꯗꯔꯣ
ꯀꯥꯡ ꯀꯣꯏꯕ ꯆꯠꯀꯅꯤ ꯀꯣꯏꯕ ꯍꯥꯏꯁꯦ ꯆꯥꯕ ꯑꯣꯏꯅ ꯆꯠꯀꯅꯤꯌꯦ꯫
ꯃꯦꯟꯁꯤꯜꯂꯒꯦ ꯎꯄꯥꯏ ꯂꯩꯇ꯭ꯔꯦ꯫
ꯅꯣꯏ ꯍꯥꯏꯗꯤ ꯕꯥꯕꯣꯟ ꯃꯌꯨꯝꯗ ꯆꯠꯇ꯭ꯔ ꯅꯠꯇ꯭ꯔꯒ
ꯕꯥꯃꯣꯟꯗꯒꯤ ꯈꯦ ꯎꯆꯤ ꯂꯩꯔꯒ ꯆꯥꯅꯤ ꯆꯥꯕ ꯂꯣꯏꯔꯒ ꯑꯃꯨꯛ ꯁꯑꯣꯨꯝꯕꯨꯡꯗ ꯆꯠꯀꯅꯤ꯫
ꯀꯗ ꯀꯩꯅꯣ ꯕꯥꯕꯣꯟ ꯐ꯭ꯔꯤꯗꯣ ꯄꯤꯖꯔꯕꯅꯦ ꯅꯣꯏ ꯅꯣꯏ ꯂꯩꯔ ꯆꯥꯗꯣꯏꯕ꯫
ꯍꯧꯖꯤꯛꯀꯥꯟ ꯂꯩꯔꯅꯤ ꯑꯈꯣꯏꯗꯤ ꯈꯪꯗꯦ꯫ ꯂꯩꯔꯅꯤ ꯑꯗꯨꯒ ꯀꯩꯅꯣ ꯄ꯭ꯂꯥꯟꯁꯦ ꯉꯥꯅꯨ ꯊꯣꯡꯒꯅꯤ ꯍꯥꯏꯕꯅꯦ
ꯐꯖꯩ
ꯑꯗꯨꯒ ꯑꯗꯨ ꯆꯥꯕ ꯂꯣꯏꯔꯒ ꯁꯒꯣꯕꯨꯡꯗ ꯑꯃꯨꯛ ꯆꯥꯕ ꯆꯠꯂꯅꯤ꯫
ꯎꯝ
ꯑꯗꯨꯒꯤ ꯄ꯭ꯂꯥꯟꯗꯤ ꯂꯩ꯫ ꯗꯦꯠ ꯍꯣꯏ ꯗꯦꯠ ꯀꯌꯥꯗ ꯑꯣꯏꯒꯦ ꯀꯥꯡꯁꯤꯕꯣ꯫
ꯀꯪꯗꯦꯗ ꯑꯗꯨꯗꯤ ꯐꯣꯔꯇꯤꯟ ꯐꯣꯔꯇꯤꯟ ꯐꯤꯞꯇꯤꯟꯗ ꯑꯣꯏꯝꯗꯧ ꯃꯥꯂꯦ ꯐꯤꯞꯇꯤꯟꯗ ꯃꯥꯜꯂꯦ꯫
ꯈꯪꯗꯦ
ꯂꯥꯛꯀꯤ
ꯂꯥꯡꯃꯟꯕꯁꯤꯗꯅꯦ ꯉꯁꯤꯁꯦ ꯑꯩꯗꯣ ꯂꯥꯡꯗ꯭ꯔꯀꯥꯟꯗꯅꯦ꯫
ꯍꯣꯏ ꯌꯥꯝ ꯂꯥꯛꯉꯦ ꯅꯣꯏ ꯀꯥꯡ ꯀꯅꯗꯤ ꯆꯠꯂꯣꯏꯗ꯭ꯔꯣ ꯀꯥꯡ ꯑꯆꯧꯕꯗꯤ꯫
ꯆꯤꯡ ꯕꯣꯔꯣ ꯍꯥꯏꯁꯦ꯫
ꯅꯠꯇꯦꯗ ꯁꯨꯝ ꯆꯤꯡ ꯅꯠꯇ ꯌꯦꯡꯉ ꯆꯠꯇꯣꯏꯗꯥꯅꯤ ꯆꯤꯡ ꯌꯥꯎꯁꯦ ꯌꯥꯎꯗꯣꯏꯁꯨ ꯌꯥꯏ ꯀꯩꯅꯣ꯫
ꯆꯠꯂꯣꯏꯗ꯫ ꯃꯥ ꯀꯩꯅꯣꯝ ꯈꯣꯡꯉꯦ꯫ ꯀꯩꯅꯣꯝ ꯈꯣꯡꯉꯦ ꯅꯪꯒꯤꯗꯣ꯫
ꯍꯣꯏ ꯌꯥꯝꯇꯤ ꯈꯣꯡꯉꯦ ꯌꯥꯗ꯭ꯔꯦ ꯑꯁ
ꯌꯥꯥꯔꯕꯣ꯫
ꯎꯝ ꯉꯁꯤꯒꯤꯁꯤꯗꯤ ꯐꯖꯗꯣꯔꯤ꯫
ꯌꯥꯕ ꯌꯦꯡꯉꯗꯤ ꯑꯗꯨꯝ꯫
ꯌꯦꯡꯉꯁꯤ ꯌꯦꯡꯉꯁꯤ ꯀꯃꯥꯏꯅ ꯇꯧꯕꯅꯣ ꯌꯦꯡꯉꯁꯤ꯫ ꯌꯥꯗ꯭ꯔꯦꯅꯦ ꯉꯁꯤꯗꯤ ꯀꯣ ꯑꯩ ꯊꯕꯛ ꯑꯝꯇ ꯇꯧꯗꯦ ꯉꯁꯤꯗꯤ꯫
ꯑꯩꯗꯤꯦ ꯉꯁꯤ ꯀꯩꯝ ꯇꯧꯗꯣꯏ ꯉꯁꯥꯏ ꯃꯤ ꯑꯃ ꯁꯥꯟꯅꯔꯝꯃꯦ꯫ ꯅꯨꯄꯥ ꯑꯃ ꯑꯗꯒꯤ ꯏꯃꯥꯟꯅꯕ ꯑꯃ ꯁꯥꯟꯅꯩ ꯏꯃꯥꯟꯅꯕꯗ ꯁꯥꯟꯅꯕꯗꯨꯗꯤ ꯏꯕꯥꯅꯤꯗꯤ ꯑꯗꯨꯝ ꯈꯪꯅꯔꯕꯅꯤꯅ ꯆ ꯈꯥ ꯐꯔꯦꯛꯇ ꯂꯥꯛꯑ ꯑꯗꯨ ꯇꯅ ꯁꯥꯟꯅꯈꯤꯗ꯭ꯔ
ꯑꯗꯨꯅ ꯅꯨꯡꯉꯥꯏꯕꯅꯦ ꯈꯪꯅꯕ ꯁꯥꯟꯅꯕꯗꯨꯅꯦ ꯍꯦꯟꯅ
ꯅꯨꯡꯗꯤ ꯅꯨꯡꯉꯥꯏ ꯑꯗꯨꯑꯣꯏꯁꯨ ꯍꯥꯏꯗꯤ ꯁꯨꯝ ꯏꯔꯥꯅꯤ ꯋꯥꯔꯤꯕꯨꯗꯤ ꯌꯥꯝ ꯂꯩ ꯑꯗꯨꯑꯣꯏꯁꯨ ꯍꯥꯏꯗꯤ ꯁꯨꯝ ꯑꯩꯗꯣ ꯑꯗꯨꯝ ꯇꯣꯏꯅ ꯁꯨꯝ ꯄꯨꯟꯅ ꯑꯗꯨꯝ ꯁꯥꯟꯅꯕꯅꯤꯅ ꯑꯗꯨꯝ ꯑꯗꯨ ꯌꯥꯎꯈꯤꯕ ꯍꯥꯏꯇꯥꯔꯦ